ꯑꯥ ꯇꯥꯔꯤꯌꯦ ꯇꯥꯔꯤꯌꯦ
ꯑ ꯇꯠꯀꯥꯔ ꯒ
ꯎ
ꯑꯁꯤ ꯑꯁꯤ ꯅꯪ ꯇꯧꯔꯛꯗꯣ ꯅꯪ ꯄꯅ ꯄꯥꯏꯕꯗꯨꯅꯤꯅꯦ ꯀꯣ
ꯑ ꯃꯅꯦ ꯑꯣ ꯃꯥꯒꯦ
ꯎꯝ ꯅꯪꯒꯤꯁꯨ ꯄꯥꯏꯕ꯭ꯔꯣ
ꯅꯣ ꯇ ꯊꯝꯕꯤ ꯌꯥꯏ ꯑꯥ ꯎꯝ
ꯌꯎꯗ꯭ꯔꯤ
ꯌꯧꯗ꯭ꯔꯔꯤ ꯋꯥꯜꯂꯤ ꯈꯔ ꯑꯩꯅ
ꯎꯝ ꯑꯁ ꯅꯦꯠꯋꯥꯛ ꯅꯨꯡꯉꯥꯏꯇꯕ ꯃꯐꯝꯁꯨ ꯂꯩꯌꯦ
ꯑꯦ ꯑꯣꯔꯪꯒꯅꯤ
ꯑꯥ ꯑ ꯑꯥꯎ ꯍꯧꯖꯤꯛꯇꯤ ꯍꯧꯖꯤꯛꯇꯤ ꯌꯥꯈ꯭ꯔꯦ
ꯑꯥ ꯑꯈꯣꯏꯠ ꯀꯔꯤꯝꯇ ꯆꯪꯕꯒꯤ ꯉꯁꯥꯏꯗꯣ ꯑꯗꯨ ꯀ ꯅꯣ ꯅꯨꯡꯉꯥꯏꯔꯝꯃꯔꯣꯏ
ꯎꯝꯉ ꯅꯦꯠꯋꯥꯛ ꯇꯠꯈ꯭ꯔꯗꯤ ꯅꯪ ꯇꯥꯔꯆ ꯑꯃ ꯃꯥꯡꯈ꯭ꯔꯦꯕ ꯑꯗꯨꯒꯤ
ꯎꯝ
ꯀꯂꯣ ꯀꯂꯣ ꯀꯦꯃꯨꯛ ꯊꯥꯕ꯭ꯔꯣ
ꯑ ꯑ ꯔꯝꯕ ꯄ ꯑ
ꯅꯣꯏꯒꯤ ꯐꯩꯗꯤꯒꯣꯝꯕꯨ ꯀꯦꯂꯣ ꯀꯦꯕꯃꯨꯛ
ꯈꯪꯗꯅꯦꯦ ꯍꯥꯏ ꯄꯦ ꯀꯩꯗꯦ ꯄꯦꯀꯦꯠ ꯑꯅꯤꯔꯥ ꯑꯍꯨꯝ ꯑ ꯄꯦꯀꯦꯠ ꯑꯣꯏꯅ ꯑꯉꯣ ꯄꯦꯛꯀꯦꯠ ꯑꯃꯗ ꯆꯅꯤ ꯌꯥꯡꯈꯥꯏ ꯄꯤꯕ ꯄꯦꯀꯦꯠꯇ ꯇꯔꯥ ꯈꯪꯗꯦ ꯎꯝ ꯊꯥꯕ ꯖꯥꯠ ꯑꯅꯤ ꯁꯋꯦ ꯑꯣ ꯄꯦ ꯑꯍꯨꯝꯨꯝꯗ ꯊꯕ ꯃꯥꯂꯦ ꯎꯝ
ꯑꯁ ꯄꯩꯁꯥ ꯊꯝꯐꯝ ꯂꯩꯔꯔꯣꯏꯍꯦ
ꯐꯖꯗꯦꯍ ꯐꯖꯗꯕꯒꯤꯕꯥꯅꯤꯒꯤꯗꯤ ꯉꯥꯡꯉꯒ ꯄꯤꯛꯂꯤꯉꯩꯗ ꯎ ꯉꯥꯡꯉꯔꯥꯏ
ꯑꯗꯨ ꯑꯗꯨ ꯍꯦꯛ ꯀꯩꯗꯣ ꯅꯥꯄꯤ ꯐ ꯂꯣ ꯔꯗꯤ ꯀꯣ ꯗꯥꯏꯃꯣ ꯌꯨꯔꯤꯌꯥꯒꯨꯨꯝ ꯍꯥꯥꯗꯂꯣ ꯑꯗꯨꯝ ꯐꯔ
ꯑꯦ ꯈꯪꯗꯦꯅꯦ ꯏꯕꯥꯅꯤꯗꯤ ꯑ ꯑꯗꯨꯕꯨꯗꯤ ꯂꯧ ꯍꯧꯕ ꯃꯥꯜꯂꯦ ꯅꯍꯥꯟ ꯂꯧꯔꯒ ꯊꯝꯃꯦ
ꯑꯗꯨ ꯅꯥꯄꯤ ꯐꯣꯏꯕ ꯂꯣꯏꯔꯒ ꯆꯥꯏꯁꯤꯟ ꯈꯔꯣ ꯅꯣꯡ ꯅꯣꯡ ꯌꯦꯡꯂꯒ
ꯑꯦ ꯅꯣꯡ ꯁꯨꯕ ꯀꯥꯟ ꯆꯥꯏꯇꯣꯔꯦ ꯁꯨꯗꯕ ꯀꯥꯟꯗ ꯑꯦ
ꯏ ꯅꯣꯡ ꯆꯨꯕ ꯀꯥꯟꯗ
ꯑꯦ ꯉꯁꯤꯗꯤ ꯑꯃꯨꯛ ꯅꯨꯡꯁꯥ ꯁꯥꯔꯛꯑꯦ ꯉꯁꯥꯏꯗꯤ ꯉꯁꯥꯏ ꯑꯌꯨꯛꯇ ꯅꯣꯡ ꯆꯨꯒꯗꯧꯕ ꯈꯣꯝꯗꯅ ꯈꯔ ꯈꯔ ꯆꯨꯔꯛꯄꯒꯅꯤ ꯅꯦ ꯑꯗꯣ ꯅꯣꯡ ꯆꯣꯛꯀꯗ꯭ꯔꯥ ꯈꯔꯥꯉꯥꯏ ꯑꯃꯨꯛ ꯅꯨꯡꯁ ꯁꯥꯔꯛꯑꯦ ꯍꯧꯖꯤꯛꯇꯤ
ꯃꯤꯗꯤꯀꯣ ꯑ ꯀꯩꯅꯩꯅꯣ ꯎꯝ ꯍꯨꯟꯕ ꯅꯨꯃꯤꯠꯇ ꯗꯥꯏꯅꯤꯡꯃꯣ ꯌꯥꯎꯅ ꯍꯨꯜꯂꯣ ꯍꯥꯏꯌꯦꯦ ꯑꯗꯨꯗꯤ ꯌꯥꯝ ꯐꯖꯩ ꯍꯥꯏꯑꯦ ꯑꯗꯨꯃꯥꯏꯅ ꯐꯂꯣ
ꯑꯦ ꯑꯗꯨꯒꯤꯔꯥ ꯃꯤ ꯑꯃꯒꯤꯗꯤ ꯅꯤꯅꯤ ꯑꯃ ꯏꯁ ꯃꯥꯒꯤꯁꯦ ꯑꯗꯨꯝ ꯐꯖꯩꯕ ꯑꯩꯈꯣꯏꯒ ꯄꯨꯟꯅ ꯑꯗꯨꯒꯤ ꯑꯣꯏꯔꯝꯇ ꯃꯥꯜꯂꯦ ꯑꯩꯈꯣꯏꯒ ꯄꯨꯟꯅ ꯍꯨꯟꯕꯁꯦ ꯑꯩꯕꯥꯅꯤꯅ ꯍꯥꯟꯅ ꯍꯨꯟꯕꯅꯤꯕ ꯃꯥꯅ ꯀꯣꯟꯅ ꯍꯨꯟꯕꯅꯤꯕ ꯑ ꯃꯥꯒꯤꯅ ꯍꯅ ꯁꯥꯎ ꯂꯩꯔꯝꯃꯦ
ꯎꯝ ꯃꯤꯗꯤ ꯃꯤꯗꯤ ꯈꯪꯕ ꯗꯥꯏꯃꯣ ꯌꯧꯔꯛꯑꯝꯒꯅꯤ ꯃꯣꯏꯗꯤ
ꯑꯣꯏꯔꯝꯗꯧ ꯃꯥꯥꯟꯗꯦ ꯑꯗꯨꯗꯤ
ꯍꯜꯂꯝ ꯑꯃꯅꯤꯅꯤ ꯃꯪ ꯎꯝ ꯃꯊꯪꯗꯗꯤ ꯑꯗꯨꯝꯥꯏꯅ ꯍꯥꯏꯅ ꯇꯈ꯭ꯔꯣ
ꯑꯣ
ꯋꯥ
ꯑꯗꯨ ꯀ ꯑꯣꯕ ꯃꯥꯗ
ꯑꯁ ꯅꯣꯡ ꯆꯨꯔꯛꯏꯅꯦ ꯈꯨꯣꯏꯔꯣꯝꯗꯗꯤ
ꯑꯦ ꯑꯁꯤꯗꯗꯤ ꯎ ꯉꯁꯤ ꯑꯁ ꯆꯨꯕꯤꯗ꯭ꯔꯗꯤ ꯐꯅꯤ ꯑꯉꯥꯡꯅ ꯄꯨꯣꯛꯄꯒ
ꯍꯧꯖꯤꯛꯇꯤ ꯀꯨꯏꯅꯗꯤ ꯆꯨꯔꯣꯏ ꯃꯇꯝ ꯃꯇꯝ ꯑꯗꯨꯝ ꯆꯨꯒꯅꯤ
ꯑꯥ ꯑꯥ ꯍ
ꯑ ꯁꯇꯤꯟꯒꯨꯝꯗꯤꯌꯥ
ꯑꯥ ꯌꯥꯎꯋꯦ ꯁꯇꯤꯟ ꯄꯨꯔ ꯀꯠ ꯆꯠꯂꯦ
ꯑꯗꯨ ꯌꯥꯔꯗ ꯀꯁꯨꯀꯥꯏꯇꯗ
ꯎꯝ ꯁꯆꯤꯟꯕꯨꯗꯤ ꯌꯥꯎꯔꯒ꯫
ꯍꯟꯗꯛ ꯑꯩꯁꯨ ꯐꯤ ꯐꯖꯅ ꯁꯥꯗ꯭ꯔꯤꯅꯦ ꯈ꯭ꯋꯥꯡ ꯅꯥꯕꯒꯤ꯫
ꯑꯦ꯫
ꯄꯡꯗ꯫
ꯑꯣ꯫ ꯍꯣꯡ ꯥꯟꯅꯩꯅꯦ ꯍꯧꯖꯤꯛꯀꯥꯟꯁꯦ ꯀꯔꯤꯒꯤꯔꯥ ꯈꯪꯗꯦ꯫
ꯈ꯭ꯋꯥꯡꯁꯨ ꯑꯩꯗꯤ ꯃꯍꯧꯁꯥꯅꯦ ꯑꯗꯨꯝ ꯊꯥ ꯊꯥꯒꯤ꯫ ꯎꯝ ꯎꯝ꯫ ꯑꯗꯨꯝ ꯂꯥꯛꯄ ꯀꯥꯟꯗ ꯈ꯭ꯋꯥꯡꯁꯨ ꯅꯥꯕ ꯑꯗꯨꯒ ꯑꯦꯄꯦꯟꯗꯤꯛ ꯁꯥꯏꯖꯁꯨ ꯅꯥꯕ꯫
ꯑꯦ꯫
ꯅꯨꯡꯁꯤꯠ ꯆꯪꯕꯒꯤ꯫
ꯑꯣ꯫
ꯎꯝ꯫
ꯑꯁꯣꯝꯗꯁꯣ ꯈ꯭ꯋꯥꯡꯅꯅ ꯉꯔꯥꯡ ꯃꯤ ꯑꯍꯨꯝ ꯃꯔꯤ ꯃꯉꯥꯅꯤ ꯂꯥꯏ ꯍꯤꯡꯕ ꯆꯈꯤ ꯀꯩꯅꯣ ꯃꯣꯏ ꯄꯨꯟꯅ ꯃꯔꯤ ꯃꯇꯥ ꯌꯦꯡꯐꯝꯗ ꯍꯥꯏꯕ꯭ꯔꯥ ꯈꯪꯗꯦ ꯗꯣ ꯀꯝꯕꯗ꯫
ꯑꯥ꯫
ꯑ ꯑꯦ꯫
ꯁ ꯍꯧꯖꯤꯛꯁꯦ ꯅꯣꯡ ꯆꯨꯕ ꯍꯥꯏꯕ ꯋꯥꯅꯤꯗ ꯅꯣꯡꯁꯥ ꯍꯤꯠ ꯌꯥꯝ ꯀꯜꯂꯦꯕ꯫
ꯎꯝ ꯎꯝ꯫ ꯍꯧꯖꯤꯛꯇꯤ ꯀꯩꯅꯣ ꯇꯧꯗ꯭ꯔ ꯁꯤꯗꯤ ꯀꯟꯅ ꯍꯦꯟꯅ ꯆꯨꯈꯤꯅꯤ ꯍꯥꯏꯌꯦ꯫
ꯑꯣ ꯍꯣꯏ꯫ ꯆ ꯅꯣꯡ ꯆ ꯅꯣꯡ꯫ ꯅꯣꯡ ꯆꯨꯔꯁꯨ ꯣꯡꯁꯥ ꯀꯟꯕ ꯑꯗꯨꯒꯤ
ꯑ ꯑꯥ ꯑꯥ ꯑꯁꯗ ꯑꯦ ꯐꯅꯤꯗ ꯌꯥꯁ ꯍꯤꯡ ꯎ ꯊꯝꯐꯝ ꯁꯦꯝꯕꯤꯗꯕꯒꯤ ꯎ ꯁꯣꯗꯒ ꯑꯁ ꯊꯝꯐꯝ ꯑꯃꯠꯇ ꯂꯩꯇꯦꯅꯦ ꯑꯗꯨ ꯎ ꯊꯝꯐꯝ ꯁꯦꯝꯃꯁꯦꯁꯨ ꯇꯤꯟ ꯂꯩꯅꯤꯡꯉꯥꯏꯁꯨ ꯄꯩꯁꯥ ꯂꯩꯇꯕ ꯕꯖꯥꯔꯁꯨ ꯏꯕꯥꯅꯤꯒꯤ ꯄꯩꯁꯥ ꯄꯤꯐꯝ ꯊꯣꯛꯁꯨ ꯁꯨ ꯅꯞꯄꯤꯅꯤꯡꯉꯥꯏ ꯈꯔꯞ ꯈꯔꯥꯛ ꯇꯥꯕ ꯃꯥꯜꯂꯦ ꯅꯍꯥꯟ ꯁꯨꯗ꯭ꯔꯤꯕ ꯄꯤꯕ
ꯑ ꯄꯩꯁꯥ ꯐꯥꯉꯗ ꯁꯁꯤꯁꯤꯡꯃ ꯀ ꯄꯤꯔꯛꯀꯦ ꯇꯦꯟ ꯂꯩꯅꯉꯥꯏ
ꯑꯦ ꯃꯣꯏꯅ ꯀꯩꯅꯣ ꯇꯧꯗꯣꯏꯅꯦ ꯃꯣꯏꯅ
ꯃꯣꯏ ꯂꯩꯇꯗꯤ ꯃꯣꯏ ꯂꯩ ꯑꯦ ꯂꯩꯕꯤꯗꯗꯤ ꯑꯗꯨꯝ ꯆꯣꯠꯅ ꯂꯩꯈꯤꯔꯣ
ꯑ ꯑꯃꯟꯕ ꯂꯧꯔꯛꯀꯦ ꯍꯥꯏꯌꯦꯦ
ꯑꯣ꯫
ꯑꯃꯜ ꯑꯔꯤꯕ ꯃꯣꯏ ꯌꯨꯝꯒꯤꯔꯥ ꯀꯅꯥꯒꯤꯔꯥ꯫ ꯈꯪ ꯑꯗꯣ ꯑꯗꯨ ꯄꯨꯔꯛꯀꯦ ꯍꯥꯏꯔꯅꯤ ꯁꯨꯝꯄꯨ ꯄꯨꯔꯛꯇꯕ꯭ꯔ ꯄꯨꯔꯛꯑꯗꯤ꯫ ꯁꯦꯝꯕꯗꯤ ꯏꯕꯥꯅꯤ ꯈꯛꯇꯥꯡ ꯑꯣꯏꯔꯁꯨ ꯁꯦꯝꯕ ꯌꯥꯕ꯫
ꯎꯝ꯫
ꯏꯕꯥꯅꯤꯁꯨ ꯏꯕꯥꯅꯤꯅ ꯂꯩꯈ꯭ꯔꯁꯤꯔꯁꯨ ꯄꯩꯁꯥ ꯃꯊꯪ ꯃꯊꯪ ꯃꯊꯪꯁ꯫ ꯄꯥꯏ ꯑꯩ ꯀꯃꯥꯏ ꯇꯧꯗꯣꯏ ꯌꯥ ꯈꯟꯗ
ꯑꯩꯈꯣꯏꯗꯤ ꯑꯇꯣꯞꯄꯗ ꯆꯪꯅꯤꯉꯥꯏ ꯂꯩꯇꯦꯗ
ꯑꯥ
ꯃꯊꯟꯗ ꯆꯠꯄꯔꯣꯅꯣꯏꯅ
ꯑꯦ ꯄꯣ ꯑꯦ ꯆꯄꯗꯤ ꯆꯠꯂꯦ ꯆ ꯀꯦ ꯇꯧꯋꯦ ꯑꯩꯅ ꯆꯠꯊꯟꯅꯕ ꯑꯃ ꯆꯠꯂꯗꯤ ꯑꯩ ꯇꯞꯅ ꯇꯞꯅ ꯆꯠꯄꯅ ꯌꯧꯕ ꯅꯥꯏꯗꯦ ꯍꯜꯂꯛꯄ ꯀꯥꯟꯗꯗꯤ ꯑꯩ ꯑꯗꯨꯝ ꯆꯠꯍꯜꯂꯦ ꯃꯔꯛ ꯃꯔꯛꯇꯤ ꯑꯗꯨꯝ ꯌꯨꯝ ꯐꯥꯎꯕ ꯆꯠꯄ ꯉꯝꯃꯦ ꯆꯞꯄꯄꯨꯗꯤ ꯑꯗꯣ ꯑꯩꯅ ꯋꯥꯒꯗ꯭ꯔꯅ ꯇꯥꯞꯁꯨ ꯇꯞꯄꯒꯦ ꯃꯇꯝ ꯌꯥꯝ ꯁꯥꯡꯕꯒꯦ
ꯄꯤꯛꯅ ꯄꯤꯛꯄꯒ ꯅꯨꯡꯁꯤꯈ꯭ꯔꯦꯅꯦ ꯑꯆꯥꯄꯣꯠꯁꯨ ꯆꯥꯕ ꯐꯪꯗꯕ
ꯎꯝ
ꯁꯣꯝꯗ ꯑꯩꯈꯣꯏꯒꯤꯅ ꯃꯇꯝ ꯈꯨꯗꯤꯡꯗ ꯑꯆꯥꯄꯣꯠ ꯆꯥꯔ ꯂꯩꯈ꯭ꯔꯦꯈꯣꯏꯗꯤ
ꯁꯤꯗꯤ ꯑꯣ ꯑꯗꯨꯒꯤ ꯃꯥꯒꯤ ꯀꯩꯅꯣꯈꯣꯏ ꯑꯥꯗꯥꯥꯏ ꯑꯁꯤ ꯑꯩꯈꯣꯏ ꯂꯩꯐꯝꯗꯒꯤ ꯍꯦꯟꯅ ꯂꯩꯕ ꯈꯨꯟꯗ ꯂꯩꯕꯗꯨ ꯍꯣꯏꯗꯅ ꯆꯥꯞ ꯆꯠꯄ ꯈꯨꯗꯤꯡ ꯑꯆꯥꯄꯣꯠ ꯐꯨꯔꯛꯄꯅꯤ ꯃꯣꯏꯅ
ꯑꯦ
ꯇꯝꯄꯥꯛ ꯂꯧ ꯀꯨꯝꯕ ꯀꯥꯟꯗꯁꯨ ꯀꯇꯥꯔ ꯍꯦꯟꯅ ꯆꯠꯄꯒꯤ ꯃꯔꯥꯛ ꯃꯔꯥꯛ ꯄꯤꯔꯛꯑꯦ
ꯍꯣꯏ ꯑꯥꯗ ꯂꯩꯅꯤ ꯅꯣꯏ ꯀꯨꯟꯒꯤ ꯃꯊꯛꯇꯗꯣ ꯎꯝ
ꯎꯝ
ꯅꯣꯡꯃꯩꯗꯤ ꯁ꯭ꯀꯨꯜ ꯀꯥꯔꯅꯤ ꯀꯗꯥꯏ ꯀꯥꯔꯅꯤ
ꯈꯪꯗꯦꯅꯦ ꯂꯣꯟꯅ ꯂꯣꯟ ꯊꯣꯛꯇ꯭ꯔꯤꯅꯦꯍꯦ ꯐꯖꯅ ꯀꯃꯥꯏꯅ ꯇꯧꯁꯤꯔꯥ ꯈꯪꯗꯦ
ꯆꯍꯤ ꯑꯅꯤ ꯍꯦꯟꯈꯦꯀꯣ
ꯆꯍꯤ ꯑꯅꯤꯒ ꯊꯥ ꯑꯃ ꯁꯨꯔꯦ ꯍꯟꯗꯛꯅ ꯎꯝ
ꯎꯝ ꯈꯜꯂꯗꯤ ꯊꯣꯛꯂꯅꯤꯗ ꯑꯁꯗꯔ ꯑꯁꯗ ꯂꯩꯔꯗꯤ ꯆꯥ ꯀꯦꯒꯨꯝ ꯆꯦꯔ ꯀꯦꯌꯔ ꯀꯨꯝ ꯀꯥꯍꯜꯂꯗꯤ ꯑꯗꯨꯝ ꯏꯟꯅꯕ ꯉꯝꯂꯅꯤ
ꯑꯥ ꯆꯍꯤ ꯑꯅꯤꯒ ꯊꯥ ꯇꯔꯦꯠ ꯁꯨꯔꯅꯤ ꯃꯊꯪ ꯆꯍꯤꯗꯤ
ꯎꯝ
ꯇꯦ
ꯑꯁ ꯅꯣꯡꯃꯩꯗꯤ ꯀꯥꯕ ꯌꯥꯔꯅꯤꯅ ꯅꯣꯏ ꯂꯩꯐꯝꯗꯤ ꯁ꯭ꯀꯨꯜ ꯂꯩꯗꯕꯒ ꯀꯔꯝꯍꯥꯏꯅ ꯇꯧꯅꯤ
ꯑꯗꯒꯤꯐꯝꯗ꯭ꯔ ꯑꯅꯛꯄꯗ ꯀꯥꯍꯜꯂꯒ ꯑꯌꯨꯛ ꯅꯨꯡꯊꯤꯟ ꯊꯤꯟꯁꯤꯔꯥ ꯕꯣꯔꯗꯤꯡ ꯊꯝꯒꯦ ꯇꯧꯁꯨ ꯄꯤꯛꯃꯟꯕ ꯑꯃꯨꯛ ꯊꯝꯕ ꯌꯥꯁꯤꯦ ꯀꯤꯔꯣꯏꯗꯣꯏ ꯚ ꯀꯃꯥꯏꯅ ꯇꯧꯁꯤꯔ ꯍꯥꯟꯅ
ꯑꯩꯒ ꯂꯩꯕꯤꯅꯕ ꯌꯥꯔꯗꯤ ꯆꯥꯏꯜ ꯀꯤꯌꯥꯔꯗ ꯊꯥꯕꯁꯨ ꯌꯥꯕꯅꯦ ꯊꯤꯟꯕ ꯂꯧꯕ ꯆꯠꯄ ꯑꯗꯨꯃꯥꯏꯅ ꯇꯧꯕ
ꯎꯝ ꯍꯝ
ꯃꯤ ꯄꯤꯁꯤ ꯄꯤꯅꯁꯨ ꯀꯥꯏꯑ ꯆꯔꯀꯔꯗ
ꯑꯦ
ꯁꯤ ꯕꯖꯥꯔꯗ ꯆꯥꯏ ꯀꯌꯥ ꯂꯩꯕ ꯑꯃ
ꯑ ꯑ ꯑꯗꯨꯝ ꯐꯖꯕ꯭ꯔꯥ ꯁ꯭ꯀꯨꯜ
ꯎꯝ ꯑꯗꯨꯝ ꯐꯩꯌꯦ ꯃꯤ ꯑꯣꯖꯥ ꯍꯥꯏꯗꯤ ꯑꯉꯥꯡ ꯀꯥꯞꯂꯁꯨ ꯄꯣꯕꯤꯌꯦ ꯃꯣꯏꯅ
ꯑꯦ
ꯇꯧꯔꯤꯁꯦ ꯐꯩꯌꯦ
ꯎꯝ ꯀꯄꯂꯁꯨꯨ ꯄꯣꯕꯤꯌꯦꯌꯦ ꯇꯨꯝꯅꯤꯡꯉꯁꯨ ꯇꯨꯝꯅꯤꯡꯉꯁꯨ ꯄꯨꯔꯒ ꯇꯨꯝꯃ ꯇꯨꯝꯍꯟꯕ
ꯑꯦ ꯑꯦ ꯑ ꯑ ꯐꯥꯏ ꯐꯤꯁꯇꯤ ꯋꯥꯡ ꯑꯃꯒꯗꯧ ꯃꯥꯜꯂꯦ
ꯌꯥꯝ ꯋꯥꯡꯗꯦꯗ
ꯑꯦ
ꯑꯣꯖꯥꯁꯤꯡꯅ ꯍꯥꯏꯕ ꯑꯄꯤꯛꯄ ꯈꯣꯏꯗꯤ ꯄꯣꯕ ꯅꯨꯡꯉꯥꯏ ꯑꯆꯧꯕ ꯈꯣꯏꯗꯤ ꯑꯦꯁ
ꯑ ꯑꯣꯏꯒꯅꯤ ꯑꯩꯈꯣꯏꯗꯤ ꯄꯤꯛꯄꯒꯤ ꯇꯧꯕꯅꯤ ꯇꯧꯕꯅꯤ ꯑꯗꯨ ꯃꯤ ꯑꯉꯥꯡꯈꯣꯏ ꯃꯔꯛ ꯆꯠꯂꯗꯤ ꯑꯩꯈꯣꯏꯕꯨꯗꯤ ꯅꯤꯡꯁꯤꯡꯗꯦ ꯁꯤ
ꯎꯝ ꯑꯁ ꯃꯥ ꯃꯥ ꯌꯥꯝ ꯍꯔꯥꯎꯅꯤ ꯀꯥꯔꯗꯤ ꯏꯁꯩꯒꯨꯝꯕ ꯔꯥꯏꯝꯁ ꯀꯨꯝꯕ ꯁꯛꯄꯅꯦꯕ ꯑꯗꯨꯒ ꯇꯤꯚꯤꯒꯨꯝꯕ ꯌꯦꯡꯍꯟꯕ
ꯑꯗꯨꯗꯤ ꯃꯥꯗꯤ ꯍꯔꯥꯎꯅꯤ ꯏꯁꯩ ꯇꯥꯕ ꯌꯥꯗꯦ ꯗꯥꯟꯁ ꯇꯧꯒꯦꯅ ꯅꯤꯛꯄꯗ ꯅꯥꯟꯁꯨ ꯀꯩꯅꯣ ꯇꯧꯕꯗ ꯐꯥꯗꯔꯁ ꯗꯦꯗ ꯋꯥꯐꯔꯗ ꯏꯁꯩ ꯊꯥꯕꯒꯤ ꯗꯥꯟꯁ ꯇꯧꯕꯁꯤꯗꯤ ꯃꯥꯅꯥ ꯃꯤ ꯂꯣꯏꯅ ꯌꯦꯡꯉꯦ ꯃꯥ
ꯑꯣꯖꯥ ꯑꯣꯖꯥꯁꯤꯡꯅ ꯃꯨꯟꯅꯒꯅꯤ ꯑꯩꯈꯣꯏ ꯂꯩꯁꯥꯕꯤ ꯄꯣꯒꯦꯅ ꯄꯣꯒꯦꯅ
ꯃꯤ ꯌꯥꯝ ꯌꯥꯝ ꯆꯥꯎꯕꯁꯨ ꯀꯞꯂꯗꯤ ꯑꯗꯨꯝ ꯄꯣꯕꯤꯌꯦ ꯑꯩꯌꯦ
ꯆꯥꯒꯦꯔꯒꯤ ꯑꯣꯖꯥ ꯈꯪꯅꯥꯕꯁꯨ ꯂꯩꯥꯏꯌꯦꯕ ꯑꯩ
ꯑꯣꯖꯥ ꯈꯨꯅꯕ ꯂꯩꯌꯦ ꯐꯩꯌꯦ ꯑꯗꯨꯗꯤ
ꯆꯖꯤꯛꯀꯨꯝꯕꯁꯨ ꯂꯣꯏꯅ ꯃꯣꯏꯅ ꯄꯤꯖꯕ
ꯑꯦ ꯑꯩ ꯑꯗꯨꯗꯤ ꯐꯩꯅꯦ ꯑꯩꯈꯣꯏꯅ ꯁꯦꯝꯗꯕ
ꯎꯝ ꯁꯦꯝꯅ ꯄꯨꯔꯒ ꯀꯣ ꯑꯥ ꯍꯣꯏ ꯁ꯭ꯀꯨꯜꯗ ꯃꯣꯏꯅ ꯄꯤꯖꯕ
ꯑꯣꯝ ꯑꯣꯝ
ꯅꯣꯡꯃꯕꯨ ꯀꯥꯏꯗꯕ ꯉꯝꯂꯗꯤ ꯑꯁꯤꯗ ꯊꯝꯈ꯭ꯔꯁꯦ
ꯎꯝ ꯌꯦꯡꯒꯦ ꯎꯝ